ꯍꯨꯖꯤꯛꯇꯤ
ꯀ꯭ꯔꯤ ꯇꯧꯔꯤꯅꯣ
ꯃꯦꯒꯤ ꯆꯥꯕ ꯂꯣꯏꯔꯒ ꯐꯝꯔꯒ ꯂꯩꯕꯅꯦ ꯅꯪꯗꯤ ꯆꯠꯂꯦ ꯆꯔꯖ ꯆꯠꯂꯒ ꯍꯜꯂꯛꯑꯒ ꯄꯣꯊꯥꯔꯒ ꯑꯗꯨꯝ ꯃꯦꯗꯤ ꯃꯦꯒꯤ ꯆꯥꯕ
ꯑꯣ
ꯁꯤ ꯂꯩꯒꯅꯤ ꯑꯗꯣ ꯍꯣꯏ ꯆꯠꯂꯥꯔꯣꯏ ꯆꯠꯅꯤꯡꯗ꯭ꯔꯦ ꯅꯤꯡꯗꯗꯤ ꯁꯥꯕꯅꯤꯅꯀꯣ ꯁꯥꯕꯅꯦ ꯄ꯭ꯂꯁ ꯑꯃꯨꯛ ꯇꯨꯝꯅꯤꯡꯒꯅꯤꯕ
ꯑꯧ ꯑꯩꯈꯣꯏꯗꯁꯨ ꯌꯥꯝ ꯁꯥꯏꯅꯦ
ꯅꯨꯡꯁꯥ ꯐꯖꯟꯅ ꯊꯣꯛꯑꯦ ꯍꯧꯖꯤꯛ
ꯎꯝ ꯇꯨꯝꯅꯤꯡꯕꯅꯦ ꯑꯁ ꯏꯚꯤꯅꯤꯡꯗ ꯆꯠꯄꯗꯣ ꯈꯔ ꯋꯥꯕꯅꯤꯅꯦ
ꯍꯣꯏ ꯑꯗꯨꯅꯦ ꯑꯗꯨꯒꯤꯅꯦ ꯆꯠꯅꯤꯡꯗꯕꯗꯤ ꯑꯗꯨꯝ ꯆꯠꯂꯒ ꯋꯥꯔꯤꯁꯨ ꯇꯥꯗꯕꯤ ꯑꯗꯨꯝ ꯇꯨꯝꯕ ꯁꯔꯨꯛ ꯄꯨꯗꯤ ꯌꯨꯝꯗ ꯑꯗꯨꯝ ꯂꯩꯕꯅ ꯐꯩꯌꯦꯕ
ꯑꯣ ꯑꯩꯁꯨ ꯉꯁꯤ ꯆꯠꯂꯗꯤ ꯇꯨꯝꯃꯨꯅꯤ ꯅꯨꯡꯗꯥꯡꯗꯣ ꯐꯖꯟꯅ ꯇꯨꯝꯗꯦꯕ ꯑꯌꯨꯛ ꯉꯟꯇ ꯍꯧꯒꯠꯂꯒ ꯕꯣꯜ ꯑꯃꯨꯛ ꯌꯦꯡꯉꯤꯗꯣ
ꯎꯝ ꯏꯃꯥꯟꯅꯕꯤ ꯃꯈꯣꯏꯁꯨ ꯉꯁꯥꯏ ꯑꯗꯨꯝ ꯇꯧꯕꯅꯦ ꯍꯣꯏ ꯑꯗ ꯉꯥꯁꯤꯁꯦ ꯕꯤꯕꯤꯌꯦꯁꯀꯤ ꯎꯝ ꯕꯤꯕꯤꯌꯦꯁ ꯂꯥꯜꯗꯦꯁꯨ ꯂꯩꯌꯦ ꯑꯗꯨꯒ ꯌꯦꯡꯕ ꯆꯠꯄꯅꯦ ꯑꯗꯨꯒ ꯇꯨꯝꯅꯤꯡꯃꯟ ꯁ꯭ꯄꯤꯀꯔ ꯍꯦꯛ ꯋꯥꯔꯤ ꯂꯣꯏꯕꯒ ꯏꯁꯩꯁꯨ ꯁꯛꯇꯦ ꯑꯗꯨꯝ ꯁ꯭ꯄꯤꯀꯔ ꯋꯥꯔꯤ ꯂꯣꯏꯔꯒ ꯑꯗꯨꯝ ꯍꯜꯂꯦ ꯋꯥꯏꯁꯨ ꯅꯠꯇ꯭ꯔꯒꯦ ꯌꯨꯝꯗ ꯂ ꯈꯒ꯭ꯔ ꯄꯣꯊꯥꯏꯌꯦ ꯈ꯭ꯔ ꯐꯔꯦꯗ
ꯇꯧꯕꯅꯦ ꯑꯁ ꯁꯥꯃꯟꯕꯅꯦ ꯇꯨꯝꯅꯤꯡꯕꯅꯦ ꯌꯥꯗꯕ ꯆꯥꯛ ꯌꯦꯟꯖꯥꯡꯁꯨ ꯊꯣꯡꯅꯤꯡꯉꯥꯏ ꯂꯩꯕ ꯍꯣ ꯏꯃꯗꯣ ꯆꯥꯔꯖ ꯁꯥꯏ ꯏꯕꯗꯣ
ꯑꯣ ꯃꯣꯔꯅꯤꯡꯗ ꯀꯥꯕ꯭ꯔꯥ ꯅꯣꯏꯗꯤ
ꯑꯩ ꯃꯣꯔꯅꯤꯡꯗꯁꯨ ꯀꯥꯗꯦ ꯉꯝꯗꯕꯗꯣ ꯑꯥ ꯉꯝꯗꯕ ꯑꯗꯣ ꯍꯧꯒꯠꯄꯁꯨ ꯉꯝꯗꯦ
ꯑꯣ ꯑ ꯃꯣꯔꯅꯤꯡꯗꯗꯤ ꯉꯝꯗꯦ ꯑꯗꯨꯒꯤ ꯑꯩꯈꯣꯏꯁꯨ ꯑꯁꯤ ꯑꯥꯔ ꯕꯤ ꯁꯤ ꯁꯤꯗ ꯆꯠꯈ꯭ꯔꯕꯅꯦꯕ ꯑꯗꯨꯗ ꯆꯥꯛ ꯆꯥꯕ ꯂꯣꯏꯔꯒ ꯆꯠꯄꯗꯤ ꯈꯔ ꯅꯨꯉꯥꯏ ꯇꯨꯝꯕ ꯄꯦꯜꯂꯦꯗꯅ ꯇꯨꯝꯕ ꯄꯦꯟꯗ꯭ꯔꯗꯤ ꯆꯔꯁꯇꯁꯨ ꯈꯝꯕꯗꯣ ꯄꯨꯛꯅꯤꯡꯗꯣ ꯆꯪꯉꯣꯏꯕ ꯎꯝ ꯑꯗꯨꯅꯦ
ꯍꯖꯤꯛꯇꯤ ꯀꯅꯥꯅ ꯂꯩꯕꯅꯣ
ꯑꯗꯨꯝ ꯏꯃꯥꯟꯅꯕꯤꯈꯣꯏꯒ ꯑꯗꯨꯝ ꯂꯩꯕꯅꯦ ꯑꯗꯣ ꯑꯩꯗꯤ ꯃꯄꯥꯟꯗ ꯐꯣꯟ ꯇꯧꯔꯒ ꯂꯩꯕ ꯑꯥꯗꯨꯏ ꯃꯅꯨꯡꯗ ꯃꯣꯏꯗꯣ ꯒꯤꯇꯔ ꯄꯥꯏꯔꯒ ꯏꯁꯩ ꯁꯛꯂ ꯂꯩꯕ ꯑꯗꯨꯒꯤ ꯃꯥꯄꯥꯥꯟꯗ ꯊꯣꯛꯄ ꯅꯪꯗꯤ ꯀꯗꯧꯔꯤꯅꯣ ꯍꯧꯖꯤꯛ
ꯍꯨꯖꯤꯛ ꯐꯝꯃꯤꯌꯦ ꯆꯥꯛꯇꯣ ꯊꯣꯡꯅꯤꯉꯥꯏ ꯈꯔ ꯉꯟꯕꯗꯣ
ꯍꯧꯖꯤꯛꯇꯤ ꯉꯜꯂꯦꯍꯦ ꯀꯔꯤꯔꯥ ꯍꯣꯔꯦꯟ ꯄꯨꯡ ꯃꯉꯥꯔ ꯁꯤ ꯁ꯭ꯇꯥꯔꯠꯋꯥꯏꯗ ꯊꯣꯡꯉꯣ ꯅꯪꯗꯤ ꯄꯨꯡ ꯀꯌꯥꯗ ꯊꯣꯡꯕ꯭ꯔꯥ
ꯄꯨꯡ ꯃꯔꯤ ꯃꯔꯤꯒꯨꯝꯗ ꯍꯣꯔꯦꯟ ꯆꯣꯡꯒꯅꯤ
ꯏꯁ ꯉꯟꯂꯤꯍꯦ ꯆꯥꯛ ꯆꯥꯕ
ꯑ ꯉꯟꯗꯦꯍꯦ ꯀꯩꯅꯣ ꯆꯥꯛꯇꯣ ꯌꯥꯝ ꯊꯣꯡꯕ ꯑ ꯍꯤꯟꯖꯥꯡꯒꯨꯝꯕꯗꯣ ꯍꯋꯥꯏ ꯑꯃꯨꯛ ꯊꯣꯡꯉꯅꯤ ꯑꯗꯨꯒꯤ ꯃꯇꯝ ꯌꯥꯝ ꯆꯥꯡꯅꯤꯅ ꯏꯃꯦꯐꯝ ꯁꯦꯝꯕꯅꯤ ꯏꯄꯥꯗꯨ ꯆꯝꯐꯨꯠ ꯆꯐꯨꯠ ꯈꯛꯇ ꯆꯥꯕꯀꯣ ꯑꯗꯨ ꯃꯥꯒꯤ ꯆꯝꯐꯨꯠ ꯑꯔꯛ ꯐꯨꯠꯅꯤ ꯑꯗꯨꯒꯤ
ꯃꯤꯗꯤ ꯍꯁꯕꯦꯟ ꯃꯤꯇ꯭ꯔꯦꯜ ꯒꯤ ꯇꯥꯏꯞꯇ ꯂꯩꯕ ꯃꯥꯜꯂꯤꯀꯣ
ꯎꯝ ꯑꯥ ꯈꯪ ꯈꯪꯗꯦꯍꯦ ꯑꯗꯨꯕꯨꯗꯤ
ꯌꯥꯝ ꯐꯩ ꯑꯗꯨꯃꯥꯏ ꯍꯥꯏꯕꯗꯤ ꯅꯨꯄꯥ ꯑꯌꯥꯝꯕꯗꯤ ꯑꯗꯨꯝ ꯇꯧꯗꯦꯅ ꯅꯗꯤ ꯅꯪꯗꯤ ꯇꯧꯋꯦꯕ ꯑꯗꯨ ꯍꯁꯕꯦꯟ ꯃꯦꯇ꯭ꯔꯤꯌꯦꯜ ꯍꯥꯏ ꯇꯥꯔꯦ ꯁꯦꯁ
ꯀꯔꯤ ꯍꯁꯕꯦꯟꯅꯣ ꯁꯤꯡꯒꯜ ꯃꯦꯇ꯭ꯔꯦꯜꯅꯤ
ꯑꯗꯨ ꯑꯗꯨ ꯑꯣꯏꯔꯁꯨ ꯅꯪꯒꯤ ꯊꯕꯛꯇꯗꯤ ꯄꯨꯔꯥ ꯍꯁꯕꯦꯟ ꯃꯦꯇ꯭ꯔꯦꯜꯒꯤ ꯊꯕꯛ ꯇꯧꯋꯦꯕ ꯌꯥꯝ ꯐꯩꯌꯦ ꯑꯗꯨ
ꯅꯨꯃꯤꯠ ꯈꯨꯗꯤꯡꯒꯤꯗꯤ ꯊꯣꯡꯗꯦ ꯃꯥꯗꯣ ꯁꯪꯗ꯭ꯔꯗꯤ ꯊꯣꯡꯉꯦ ꯃꯔꯛ ꯃꯔꯛꯇ ꯏꯚꯤꯅꯤꯡꯗ ꯃꯥ ꯂꯧ ꯆꯠꯂꯗꯤꯀꯣ ꯃꯔꯛ ꯃꯔꯛꯇ ꯆꯥꯛ ꯊꯣꯡꯕꯤꯔꯦ ꯍꯤꯟꯖꯥꯡꯗꯣ ꯂꯩꯔꯗꯤ ꯊꯣꯡꯉꯤ ꯂꯩꯇ꯭ꯔꯗꯤ ꯈꯪꯗꯦ
ꯂꯩꯇ꯭ꯔꯗꯤ ꯏꯃꯥꯗ ꯐꯣꯟ ꯇꯧꯔꯒ ꯀ꯭ꯔꯤ ꯏꯟꯁꯥꯡ ꯊꯣꯟꯗꯣꯏꯅꯣ ꯏꯟꯁꯥꯡ ꯂꯩ
ꯎꯝ ꯃꯥꯅ ꯄꯨꯔꯛꯇ꯭ꯔꯗꯤ ꯑꯗꯨꯝ ꯑꯦꯖꯁ ꯇꯧꯔꯦ ꯌꯨꯝꯗ ꯂꯩꯕ ꯏꯟꯖꯥꯡꯗꯣ
ꯎꯝ ꯀꯤꯠꯆꯟ ꯒꯥꯔꯗꯦꯟ ꯒꯨꯝꯕ ꯂꯩꯇ꯭ꯔꯣ
ꯂꯩꯥꯏꯌꯦꯗꯣ ꯑꯁ ꯀꯩꯅꯣ ꯖꯒꯥꯗꯣ ꯊꯤꯕꯀꯣ
ꯑꯥ
ꯏꯟꯖꯥꯡꯗꯣ ꯐꯖꯅ ꯍꯥꯥꯥꯎꯗ꯭ꯔꯤꯕ
ꯁꯧꯒ꯭ꯔꯤ ꯉꯥꯛꯇ ꯍꯧꯕ꯭ꯔꯥ ꯍꯧꯖꯤꯛꯇꯤ
ꯑꯩꯅ ꯊꯣꯡꯉꯗꯤ ꯍꯥꯎꯗꯕꯀꯣ ꯆꯥꯅꯤꯡꯗꯕ ꯒꯤ ꯄꯪꯊꯣꯡ ꯊꯣꯡꯉꯦꯕ ꯑꯗꯨ
ꯆ ꯀꯔꯤꯔꯣ ꯆꯥꯅꯤꯡꯂꯒ ꯊꯣꯡꯂꯗꯤ ꯍꯥꯎꯕꯅꯤꯅ ꯆꯥꯛ ꯏꯟꯁꯥꯡ ꯗꯨꯝ
ꯑꯗꯨꯅꯤ ꯁꯥꯒꯨꯝꯕ ꯁꯥꯒꯨꯝꯕꯗꯨ ꯀꯣ
ꯎꯝ
ꯂꯩꯔꯗꯤ ꯑꯩꯅ ꯊꯣꯡꯕꯅꯤ ꯏꯃꯥꯗꯣ ꯃꯥꯅ ꯊꯣꯡꯗꯦ ꯑꯩꯉꯣꯟꯗ ꯊꯣꯡꯍꯟꯕꯅꯤ
ꯎꯡ ꯍꯣꯏ ꯁꯥꯒꯨꯝꯕꯗꯤ ꯅꯨꯄꯥ ꯈꯣꯏꯅ ꯊꯣꯡꯕꯗ ꯍꯥꯎ ꯑꯩꯁꯨ ꯁꯥ ꯊꯣꯡꯅꯤꯡꯗꯦ ꯑꯩꯅ ꯊꯣꯡꯕ ꯍꯩꯕ ꯍꯥꯏꯕꯣ ꯒꯟꯗꯨꯏꯒꯟꯗꯣ
ꯎꯡ
ꯑꯗꯨ ꯊꯣꯡꯕ ꯍꯩꯌꯦ ꯑ ꯃꯍꯤ ꯌꯥꯝꯔꯒ ꯃꯔꯣꯛ ꯍꯥꯞꯄꯗꯣ
ꯑꯗꯨꯗꯤ ꯑꯩꯒꯤ ꯑꯗꯨꯗꯤ ꯑꯩꯒꯤ ꯐꯦꯕ꯭ꯔꯥꯏꯠꯅꯤꯅꯦ
ꯑꯁ ꯍ ꯍꯥꯎꯕꯅꯦ ꯀ꯭ꯔꯤꯔꯥ ꯎꯝ ꯃꯣꯔꯣꯛ ꯑꯥ ꯑꯇꯦꯛꯄ ꯃꯀꯪꯗꯣ ꯔꯦꯠ ꯇꯣ ꯑꯗꯨ ꯑꯩꯈꯣꯏ ꯂꯣꯀꯦꯜꯒꯤꯗꯣ ꯍꯥꯞꯔꯒ ꯑ ꯀꯔꯤ ꯗꯣꯔꯅ ꯌꯥꯝ ꯍꯥꯞꯄꯗꯣ ꯎꯝ ꯍꯥꯎꯕꯅꯦ ꯆꯥꯗꯕ ꯀꯨꯏꯔꯦ ꯆꯥꯅꯤꯡꯉꯦ
ꯑꯥ ꯁꯥꯎꯕꯨꯗꯤ ꯊꯣꯡꯕ ꯌꯥꯏꯌꯦꯗ
ꯑꯩꯅ ꯁꯥꯒꯨꯝꯕ ꯊꯣꯡꯔꯗꯤ ꯍꯥꯎꯇꯕ
ꯑꯩꯅ ꯊꯣꯝꯕꯤꯔꯒꯅꯦ
ꯑꯗꯨꯅꯤ ꯍꯣꯏ ꯅꯣꯡꯃ ꯁꯥ ꯂꯧꯔꯒ ꯅꯪꯕꯨ ꯀꯥꯎꯕ ꯇꯥꯔꯦ
ꯀꯧꯔꯣ ꯀꯧꯔꯛꯑꯣ ꯐ꯭ꯔꯤꯅꯤ ꯐ꯭ꯔꯤ ꯊꯕꯛ ꯂꯩꯇ꯭ꯔꯗꯤ
ꯉꯁꯥꯏ ꯃꯣꯔꯅꯤꯡꯗꯤ ꯀ꯭ꯔꯤ ꯏꯟꯁꯥꯡ ꯆꯥꯕ꯭ꯔꯥ
ꯉꯁꯥꯏ ꯃꯣꯔꯅꯤꯡ ꯁꯨ ꯑ ꯏꯟꯖꯥꯡ ꯑꯃꯗꯨ ꯀꯥꯎꯕ ꯑꯣ ꯁꯧꯒ꯭ꯔꯤ
ꯑꯣ ꯑꯣ ꯁꯧꯒ꯭ꯔꯤꯅ ꯍꯦꯛ ꯍꯥꯎꯋꯤꯗ
ꯑꯣꯥꯧ ꯅꯨꯃꯤꯠ ꯈꯨꯗꯤꯡꯒꯤ ꯁꯥ ꯆꯥꯕꯗꯤ ꯀꯩꯅꯣ ꯍꯥꯎꯇꯕꯀꯣ
ꯍꯣꯏ ꯅꯨꯃꯤꯠ ꯈꯨꯗꯤꯡꯒꯤꯗꯤ ꯅꯨꯃꯤꯠ ꯈꯨꯗꯤꯡ ꯆꯥꯔꯗꯤ ꯂꯣꯏꯔꯦꯍꯦ ꯄꯨꯛꯇꯣ ꯂꯣꯏꯅ ꯏꯁꯤꯠ ꯉꯥꯛꯇ ꯑꯣꯏ ꯔꯝꯅꯤ
ꯁꯤꯜꯂꯦꯗꯅ
ꯁꯧꯒ꯭ꯔꯤ ꯀꯥꯡꯁꯣꯏ ꯊꯣꯡꯔꯒ ꯀꯥꯡꯍꯧꯒꯨꯝꯕ ꯇꯧꯕ ꯑꯗꯨꯒ ꯏꯔꯣꯟꯒꯨꯝꯕ ꯁꯤꯡꯖꯨ ꯃꯦꯠꯄꯒꯨꯝꯕ ꯇꯧꯔꯗꯤ ꯆꯥ ꯑꯁ ꯆꯥꯛꯇꯤ ꯑꯗꯨꯝ ꯆꯪꯈ꯭ꯔꯝꯅꯦ
ꯑꯩꯗꯤ ꯑꯂꯨ ꯉꯧꯕꯅꯦ ꯉꯁꯥꯏꯗꯣ ꯐꯖꯟꯅ ꯉꯧꯔꯒ
ꯑꯂꯨ ꯉꯧꯕꯗꯨꯁꯨ ꯀꯦꯝ ꯀꯦꯝ ꯂꯥꯎꯕꯗꯣ ꯁꯦꯁ
ꯍꯦ ꯍꯦ
ꯑꯗꯨꯅ ꯍꯥꯎꯕꯅꯦ
ꯑꯩꯗꯤ ꯀꯥꯡꯍꯧꯗꯣ ꯆꯥꯅꯤꯡꯕꯀꯣ ꯐꯖꯅ ꯉꯧꯒꯅꯤ ꯏꯅꯦ ꯍꯣꯏꯗꯁꯨ ꯀꯣ ꯑꯩ ꯐ꯭ꯔꯤ ꯂꯩꯔꯗꯤ ꯀꯧꯔꯛꯀꯅꯤ ꯀꯥꯡꯍꯧ ꯉꯥꯎꯕꯤꯌꯣꯅ
ꯑꯁ ꯅꯪꯁꯦ ꯀꯥꯡꯉꯧꯒꯤ ꯃꯁꯇꯔ ꯇꯥꯔꯦꯅꯦ
ꯈꯪꯗ꯭ꯔꯦꯍꯦ ꯑꯗꯨꯕꯨꯗꯤ ꯀꯧꯔꯡꯛꯒꯅꯤ ꯏꯅꯦꯒꯤ ꯃꯆꯥꯅꯨꯄꯤꯗꯨꯁꯨ ꯈꯣꯏ ꯐꯖꯥꯅ ꯇꯤꯟꯅꯩꯕ ꯑꯈꯣꯢ ꯃꯅꯥꯎꯅꯨꯄꯥ ꯈꯣꯏꯗꯣ ꯇꯤꯟꯅꯕ ꯂꯥꯛꯑꯣ ꯀꯧꯔꯅꯤ ꯆꯥꯛ ꯇꯨꯁꯨ ꯍꯞꯄꯤꯒꯅꯦꯕꯥ ꯑꯩꯒꯤ
ꯑꯦ ꯅꯪꯁꯦ ꯀꯪꯉꯥꯎꯒꯤ ꯆꯦꯐꯅꯤꯅꯦ ꯑꯗꯨꯗꯤ
ꯈꯡꯗꯦ ꯑꯍꯦ ꯍꯦ ꯑꯩꯈꯣꯏꯗꯤ ꯀꯩ ꯑꯥ ꯑꯥ ꯀ꯭ꯂꯥꯁ ꯐꯥꯏꯚ ꯀꯥꯏꯔꯤꯀꯥꯟꯗ ꯆꯥꯛ ꯌꯦꯟꯁꯥꯡꯗꯣ ꯊꯣꯡꯕ ꯍꯥꯏꯒ꯭ꯔꯦꯅꯦ ꯊꯣꯡꯕ ꯍꯧ ꯊꯣꯡꯕ ꯍꯧ ꯊꯣꯡꯕ ꯍꯧꯔꯦꯕ
ꯍꯣꯏꯗꯤ ꯍꯩꯕ꯭ꯔꯥ ꯍꯩꯇꯕ꯭ꯔꯥ ꯈꯪꯗꯦ ꯑꯗꯨ ꯑꯩꯁꯨ ꯏꯃꯥ ꯏꯄꯥꯅ ꯆꯥꯛ ꯏꯟꯁꯥꯡ ꯊꯣꯡꯕ ꯇꯝꯕꯤꯗꯦꯗ ꯑꯗꯨꯝ ꯍꯥꯏꯁꯤꯔ ꯑꯉꯥꯡ ꯑꯣꯏꯔꯤꯉꯩꯗ ꯑꯩꯈꯣꯏ ꯃꯔꯨꯒ ꯄꯨꯟꯕ ꯃꯇꯝꯗ ꯑꯩꯈꯣꯏ ꯆꯥꯛ ꯊꯣꯡꯕꯒꯤ ꯁꯅꯕ ꯑꯃ ꯂꯩꯗꯅ ꯑꯗꯨꯗꯒꯤ ꯑꯗꯨꯝ ꯑꯗꯨꯗꯤ ꯑꯗꯨꯗꯒꯤ ꯑꯗꯨꯝ ꯁꯅꯥ ꯁꯅꯥꯔꯒ ꯈꯪꯈꯤ ꯅꯦ ꯑꯗꯨ ꯑꯣꯏꯔꯁꯨ ꯀ꯭ꯔꯤꯔꯥ ꯒꯦꯁ ꯅꯠ ꯇꯞꯄꯗꯥ ꯃꯩꯗ ꯊꯣꯡꯕꯗꯨꯗꯤ ꯄꯥꯛ ꯍꯩꯇꯦ ꯑꯩ ꯑꯗꯨ ꯊꯣꯡꯒ꯭ꯔꯗꯤ ꯄꯦꯠꯂꯦ ꯆꯥꯛꯇꯣ ꯆꯥꯕ ꯌꯥꯗꯦ
ꯑꯁ ꯁꯣꯏꯒꯔ꯭ꯦꯍꯦ ꯑꯩ ꯑꯩꯗꯤ ꯍꯩꯌꯦꯅꯥ ꯆꯐꯨ ꯑꯆꯧꯕꯗꯣ ꯑꯆꯧꯕꯗꯣ ꯑꯩꯗꯤ ꯍꯩꯗ ꯑꯈꯣꯏ ꯕꯣꯜ ꯁꯥꯅꯕ ꯆꯠꯂꯤꯅꯥ
ꯅꯪ ꯑꯇꯨꯝ ꯊꯣꯡꯕ ꯑꯁ ꯌꯥꯏꯍꯦ ꯏꯕꯨꯡꯉꯣ ꯅꯪꯒꯤ ꯇꯂꯦꯟꯗꯨ ꯌꯥꯏ ꯌꯥꯏ
ꯍꯦ ꯍꯦ ꯅꯠꯇꯦꯍꯦ ꯃꯣꯏꯅ ꯃꯣꯏꯅ ꯊꯣꯡꯑꯗꯤ ꯆꯥꯛꯇꯣ ꯀꯩꯅꯣ ꯀꯟꯕ꯭ꯔꯥ ꯀꯩꯅꯣ ꯇꯧꯒꯅꯦꯕ ꯑꯗꯨꯅ ꯇꯟꯕꯥ ꯃꯦꯁ ꯂꯩꯥꯏꯇ꯭ꯔꯗꯤ ꯑꯩꯁꯨ ꯊꯣꯡꯗꯦ ꯇꯜꯂꯦ ꯑꯗꯣ ꯃꯦꯆ ꯂꯩꯔꯗꯤ ꯑꯩꯅ ꯊꯣꯡꯅꯤ
ꯑꯣ ꯑꯁ ꯀꯥꯔꯤꯔꯥ ꯑꯩꯗꯤ ꯎꯝ ꯆꯐꯨ ꯃꯆꯥꯥꯐꯥꯎ ꯊꯣꯡꯕꯗꯤ ꯌꯥꯏ ꯑꯗꯨ ꯍꯥꯎꯇꯕꯗꯣ ꯁꯣꯐ ꯑꯣꯏ ꯄꯦꯠ ꯄꯦꯠ ꯇꯥꯎꯕꯗꯣ ꯁꯣꯐ ꯑꯣꯏꯕꯗꯣ ꯑꯗꯨꯝ ꯇꯧꯋꯦꯕ ꯑꯗꯨꯒꯤ ꯑꯩꯗꯤ ꯌꯥꯝ ꯍꯩꯌꯦꯅꯦ ꯆꯥꯛ ꯏꯟꯖꯥꯡ ꯐꯖꯅꯥ ꯊꯣꯡꯕ ꯍꯩꯕꯥ ꯃꯥꯜꯂꯦ
ꯑꯗꯨ ꯍꯩ ꯈꯔꯗꯤ ꯍꯩꯌꯦ ꯑꯗꯣ ꯇꯟꯕꯀꯣ
ꯎꯝ ꯇꯨꯅꯦ ꯑꯧ ꯀꯔꯤꯔ ꯁꯤꯁꯦ
ꯍꯣꯁꯇꯦꯜꯗ ꯂꯩꯕꯁꯨ ꯀꯣ ꯑꯁ ꯆꯥꯛꯇꯣ ꯑꯌꯨꯛ ꯊꯣꯡꯉꯗꯤ ꯅꯨꯡꯗꯥꯡꯗ ꯀꯣ
ꯎꯝ
ꯖꯪ ꯐꯨꯠ ꯑꯣꯏꯅ ꯆꯥꯔꯦꯅ ꯑꯃꯨꯛꯀ ꯇꯟꯕꯒꯤ
ꯑꯁ ꯖꯪ ꯐꯨꯠ ꯇꯨ ꯇꯥꯒꯅꯨ
ꯃꯔꯛ ꯃꯔꯛꯇꯤ ꯆꯥꯕ ꯐꯪꯗꯦ ꯑꯩꯈꯣꯏ ꯃꯔꯨꯞꯁꯤꯡꯗꯣ ꯕꯣꯔꯗꯤꯡꯗ ꯏꯟꯖꯥꯡ ꯍꯥꯎꯗꯦꯅ ꯂꯥꯛꯀ ꯅꯦꯕ ꯑꯃꯨꯛꯀ ꯆꯥꯛꯇꯣ ꯂꯣꯏꯅ ꯃꯣꯏꯅ ꯆꯥꯊꯣꯛꯑꯅꯤ
ꯑꯁ
ꯑꯍꯤꯍꯤ
ꯑꯗꯨꯝꯗꯤ ꯇꯧꯕꯅꯤ ꯍꯣꯢ ꯑꯩꯈꯣꯏ ꯁ꯭ꯀꯨꯜ
ꯍꯣꯏꯁꯨ ꯑꯣ ꯅꯨꯃꯤꯠ ꯈꯨꯗꯤꯡ ꯈꯨꯗꯤꯡꯒꯤ ꯂꯥꯛꯄꯅꯤꯍꯦ ꯃꯔꯛ ꯑꯥ ꯀꯩꯅꯣ ꯆꯥꯛ ꯑꯥ ꯁꯥ ꯒꯨꯝꯕ ꯆꯥꯔꯗꯤ ꯂꯥꯛꯇꯦ ꯑꯗꯣ ꯍꯋꯥꯏꯒꯨꯝꯕ ꯄꯤꯔꯗꯤ ꯑꯃꯨꯛꯀ ꯂꯥꯛꯀꯅꯤꯕ
ꯑꯣ ꯑꯈꯣꯏꯁꯨ ꯑꯗꯨꯝ ꯇꯧꯋꯦꯗ ꯏꯃꯥꯟꯅꯕꯤ ꯈꯣꯏꯗꯤ ꯑꯥ ꯃꯣꯏ ꯈꯨꯟ ꯑꯥ ꯑꯥꯗꯒꯤ ꯂꯥꯛꯄꯅꯤꯅ ꯍꯣꯁꯇꯦꯜꯗ ꯂꯩꯕ ꯕ꯭ꯔꯦꯗꯒꯨꯝꯕ ꯇꯧꯔꯗꯤ ꯃꯣꯏꯒꯤ ꯀꯤꯠꯆꯦꯟꯗ ꯆꯠꯈ꯭ꯔꯅꯤ ꯆꯥꯛ ꯆꯥꯅꯤ ꯑꯗꯨꯒ ꯑꯣꯖꯥꯅ ꯈꯪꯉꯗꯤ ꯆꯩ ꯆꯥꯕ
ꯑꯣ
ꯅꯨꯡꯁꯤꯌꯦ ꯃꯇꯝꯗꯨ
ꯑꯝ
ꯑꯗꯨꯒꯤ ꯃꯇꯝꯗꯣ ꯌꯥꯝ ꯅꯨꯡꯁꯤꯌꯦꯕ
ꯍꯣꯏ ꯍꯣꯁꯇꯦꯜ ꯂꯩꯕꯗꯣ ꯑꯁ ꯃꯦꯃꯣꯔꯤꯒꯤꯗꯤ ꯍꯥꯏꯔꯅꯨ ꯍꯦ ꯃꯔꯨꯞ ꯁꯤꯡꯒ ꯇꯤꯟꯅꯕꯗꯣ ꯌꯥꯝ ꯅꯨꯡꯉꯥꯏꯕꯅꯤ ꯅꯦ
ꯎꯝ
ꯑꯈꯣꯏꯗꯤ ꯌꯥꯝ ꯁꯥꯊꯤꯕꯅꯤꯍꯦ ꯍꯣꯁꯇꯦꯜꯗ
ꯍꯣꯏꯗꯤ ꯑꯗꯨꯝ ꯇꯧꯗꯦ ꯑꯈꯣꯏꯁꯨ ꯑꯗꯨꯝ ꯁꯥꯊꯤꯗ ꯃꯦꯁ ꯈꯣꯏꯅ ꯂꯩ ꯁꯤ ꯍꯣꯏꯁꯦ ꯎꯝ
ꯅꯤꯁꯥꯕꯨꯗꯤ ꯆꯥꯗꯕ ꯀꯩꯅꯣ ꯃꯤꯕꯨ ꯐꯨꯅꯕ ꯑꯗꯨ ꯇꯧꯕ
ꯎꯝ ꯑꯗꯨ ꯂꯝ ꯍꯦꯟꯕꯗꯨꯅꯤꯅꯦ ꯅꯤꯁꯥ ꯅꯥꯠꯇꯕꯤꯗ ꯅꯣꯔꯃꯦꯜꯒꯤ ꯂꯝꯍꯦꯟꯕꯗꯨꯅꯦ ꯅꯪ ꯍꯥꯏꯁꯦꯀꯣ
ꯎꯝ
ꯎꯝ ꯍꯣꯁꯇꯦꯜ ꯁꯨ ꯂꯩꯕꯗꯤ ꯌꯥꯝ ꯅꯨꯡꯉꯥꯏ ꯌꯦ ꯃꯦꯃꯣꯔꯤꯁꯤ ꯌꯥꯝ ꯐꯖꯅ ꯎ ꯀꯔꯤ ꯍꯨꯏꯔꯥ ꯃꯦꯃꯣꯔꯤ ꯀ꯭ꯔꯤꯠ ꯌꯥꯝ ꯇꯧꯒꯅꯤ ꯎꯝ ꯀ꯭ꯔꯤꯍꯦ ꯄꯞꯄꯤ ꯍꯨꯏꯁꯤꯡꯁꯦ ꯌꯥꯗ꯭ꯔꯦ ꯑꯃ ꯑꯃꯨꯛ ꯄꯥꯏꯕꯤꯔꯗꯤ ꯃꯤ ꯑꯃꯕꯨ ꯃꯤ ꯌꯥꯝ ꯌꯥꯝ
ꯎꯝ
ꯇꯧꯋꯦ
ꯉꯥꯏꯈꯣꯀꯣ ꯍꯣꯏ
ꯀꯅꯥ ꯀꯅꯥ ꯂꯩꯕꯔꯣ ꯅꯪꯗꯤ
ꯍꯧꯖꯤꯛꯇꯤ ꯏꯊꯟꯗꯅꯤ
ꯑꯣꯑꯣ ꯖꯥꯝ ꯐꯩꯌꯦ ꯌꯥꯝ ꯐꯩꯌꯦ ꯏꯃꯥ ꯈꯣꯏꯗꯤ ꯀꯗꯥꯏ ꯆꯠꯄ꯭ꯔꯥ
ꯆꯔꯁ ꯆꯠꯈ꯭ꯔꯦ
ꯑꯣ ꯏꯚꯤꯅꯤꯡꯒꯤꯔꯣ
ꯎꯝ
ꯉꯜꯂꯦꯍꯦ
ꯀꯨꯏꯗꯔꯤꯗ ꯆꯠꯈ꯭ꯔꯕꯗꯣ
ꯑꯁ ꯉꯂꯤꯍꯦ ꯅꯣꯏ ꯈꯨꯨꯟꯒꯤ ꯆꯔꯁꯇꯨ
ꯎꯝ
ꯌꯥꯝ ꯁꯥꯕꯨꯗꯤ ꯏꯪꯅ ꯇꯞꯅ ꯀꯥꯕ ꯌꯥꯕꯅꯤ
ꯁꯥꯃꯟꯕꯀꯣ ꯑꯁ ꯅꯨꯡꯗꯥꯡꯗ ꯑꯣꯏꯅ ꯀꯥꯔꯗꯤ ꯌꯥꯝ ꯅꯨꯡꯉꯥꯏꯒꯅꯤ
ꯑꯗꯨꯅꯦ ꯌꯥꯝ ꯁꯥꯌꯦ
ꯎꯝ ꯅꯣꯏ ꯈꯨꯟꯗ꯭ꯔꯣ
ꯑꯩꯔꯣ
ꯎꯝ
ꯏꯝꯐꯥꯜꯗꯅꯦ
ꯑꯣ
ꯏꯝꯐꯥꯜꯗ ꯂꯩꯕ ꯑꯗꯨꯒꯤ
ꯏꯝꯐꯥꯜꯗꯁꯨ ꯅꯨꯡꯉꯥꯏꯕꯅꯤꯍꯦ
ꯁꯥꯌꯦ ꯁꯥꯌꯦ ꯏꯝꯐꯥꯜꯁꯨ ꯌꯥꯝ ꯁꯥꯌꯦ